ꯍꯜꯂꯣ
ꯑꯣ ꯇꯕ꯭ꯔꯣ
ꯇꯥꯏꯌꯦ ꯇꯥꯏꯌꯦ ꯀꯩꯗꯧꯔꯝꯃꯤꯅꯣ
ꯑꯣ ꯑꯩꯁꯤꯗ ꯊꯕꯛ ꯑꯝ ꯆꯠꯂꯨꯕꯗꯩ ꯆꯪꯉꯦ ꯉꯥꯏꯍꯥꯛ ꯄꯣꯊꯥꯒꯦ ꯇꯧꯔꯝꯕꯅꯦ ꯑꯗꯨꯗ ꯆꯨꯝꯅ ꯑꯗꯨꯝ ꯇꯧꯔꯛꯑꯝꯕꯅꯦꯗ ꯀꯩꯅꯣꯝꯇ ꯍꯪꯒꯦꯅ
ꯍꯪꯉꯣ ꯍꯪꯉꯣ ꯀꯩꯑꯣꯢꯅꯣ
ꯑꯣ ꯑꯦꯛꯖꯥꯝꯒꯤ ꯀꯣꯆꯤꯡꯒ ꯆꯠꯄ꯭ꯔꯣ
ꯑꯦꯛꯖꯥꯝꯒꯤ ꯀꯣꯆꯤꯡꯁꯦ ꯈꯔ ꯈꯔ ꯆꯠꯂꯝꯕꯅꯦ ꯁꯨꯝ ꯗ꯭ꯔꯃꯔꯣ ꯈꯠꯇꯅ ꯑꯣꯏꯒꯗ꯭ꯔꯥ ꯑꯣꯏꯒꯗ꯭ꯔꯥꯅ ꯁꯨꯝ ꯇꯧꯕ
ꯑꯣ
ꯑꯣꯏꯔꯅꯤ ꯑꯣꯏꯔꯅꯤꯅ ꯈꯜꯂꯒ ꯍꯦꯛꯇ ꯑꯔꯣꯏꯕꯗ ꯍꯦꯛꯇ ꯂꯩꯍꯧꯕ ꯈꯣꯢꯗꯧ ꯁꯥꯎꯅꯤꯡꯉꯔꯦ ꯍꯟꯗꯛꯇꯤ ꯆꯠꯂꯣꯏꯅ ꯆꯠꯇꯦ ꯀ꯭ꯔꯤꯗꯤ ꯀꯟꯅ ꯇꯨꯝꯃ ꯆꯥꯔꯒ ꯂꯩꯔꯤꯌꯦ
ꯑꯣ ꯍꯥꯟꯅ ꯀꯗꯥꯏ ꯀꯗꯥꯥꯏ ꯆꯠꯂꯝꯒꯦ
ꯑꯩꯁꯦ ꯎꯝ ꯐꯣꯔ ꯄꯤꯂꯔꯗ ꯁꯒꯣꯜꯕꯟꯗ ꯇꯦꯔꯥ ꯑꯁꯣꯝꯗ ꯂꯩꯕꯗꯣ
ꯑꯣ
ꯎꯝ ꯑꯗꯨꯗ ꯑꯃ ꯆꯠꯂꯝꯃꯦ ꯑꯒꯤꯗꯤ ꯑꯩꯈꯣꯏꯒꯤꯁꯤꯗ ꯑꯩꯈꯣꯏꯒꯤ ꯑꯦꯝ ꯌꯨ ꯃꯅꯥꯛꯀꯤꯗ ꯂꯩ ꯑꯦꯝ ꯌꯨꯒꯤ ꯑꯣꯄꯣꯖꯤꯠꯇ ꯂꯩꯕ ꯚꯤꯖꯟ ꯀ꯭ꯔꯤꯌꯦꯇꯤꯞ ꯑꯅ ꯑꯃ ꯂꯩꯕꯅꯦ
ꯚꯤꯖꯟ
ꯎꯝ
ꯎꯝ
ꯑꯣ ꯑꯗꯨꯗꯁꯨ ꯆꯠꯂꯝꯃꯦ
ꯑꯣ ꯑꯗꯨ ꯑꯩ ꯀꯩꯅꯣꯝ ꯍꯪꯒꯦ ꯇꯧꯔꯤꯅꯤꯅꯦ
ꯀꯔꯤ
ꯑꯦꯝ ꯌꯨꯒꯤꯖꯨ ꯀꯣꯆꯤꯡꯒꯤ ꯑꯃ ꯇꯧ ꯃꯥꯜꯂꯦꯅꯦ
ꯑꯦꯝ ꯌꯨ ꯃꯅꯨꯡꯗ
ꯑ ꯑꯦꯝ ꯌꯨ ꯃꯅꯨꯡꯗ ꯑꯝꯕꯦꯗꯀꯔꯒꯤ ꯑꯃ ꯇꯧ ꯃꯥꯜꯂꯦ
ꯍꯣꯏ ꯍꯣꯏ ꯑꯗꯨꯗꯤ ꯀꯩꯅꯣ ꯇꯧꯕꯅꯤꯗ ꯑꯝꯕꯦꯗꯀꯔꯁꯤꯗꯤ ꯑ ꯃꯣꯏꯁꯦ ꯌꯨꯅꯤꯚꯔꯁꯤꯇꯤ ꯑꯦꯇꯦꯁ ꯑꯣꯏꯗꯣꯏꯅꯦꯕꯀꯣ
ꯑꯥ
ꯑꯗꯣ ꯑꯝꯕꯦꯗꯀꯔꯒꯤ ꯑꯣꯏꯅꯗꯤ ꯃꯣꯏꯁꯦ ꯌꯨ ꯄꯤ ꯑꯦꯁ ꯁꯤ ꯑꯦꯝ ꯄꯤ ꯑꯦꯁ ꯁꯤ ꯑꯦꯁ ꯑꯦꯁ ꯁꯤꯗꯤ ꯑꯣꯏꯀꯣ ꯗꯦꯃꯨꯛ ꯑꯩꯈꯣꯏ ꯏꯁꯇ꯭ꯔꯥꯏꯛꯄꯦꯟ ꯄꯤꯕ ꯍꯥꯏꯒꯗ꯭ꯔꯥ ꯃꯣꯏ ꯏꯁꯄꯣꯟꯁꯔꯅꯦꯕ ꯃꯣꯏꯁꯦ ꯎꯝ ꯌꯨ ꯄꯤ ꯑꯦꯁ ꯁꯤ ꯀꯥꯡꯕꯨꯗꯨꯅ ꯆꯍꯤ ꯑꯝ ꯑꯥ ꯊꯥ ꯃꯥꯄꯟ ꯊꯥ ꯇꯔꯥ ꯆꯍꯤ ꯑꯃ ꯇꯝ ꯀꯥꯟꯗ ꯂꯨꯞ ꯂꯨꯄꯥ ꯁꯚꯦꯟꯇꯤ ꯐꯥꯏꯚ ꯊꯥꯎꯖꯟ ꯑꯃꯨꯛ ꯐꯪꯕꯅꯦ
ꯎꯝ
ꯑꯗꯒꯤꯗꯤ ꯑꯩꯈꯣꯏ ꯑꯦꯁ ꯑꯦꯁ ꯁꯤꯒꯤꯗ ꯑꯣꯏꯔꯒꯅ ꯑꯃꯨꯛ ꯂꯨꯄꯥ ꯂꯤꯁꯤꯡ ꯌꯥꯡꯈꯩ ꯐꯪꯕꯅꯦ
ꯎꯝ ꯌꯥꯝꯃꯤꯅꯦꯗꯣ
ꯎꯝ ꯑꯗꯨꯒ ꯁꯨꯃꯥꯏ ꯇꯧꯕꯅꯤ ꯃꯣꯏꯁꯦ ꯁꯤ ꯑꯦꯛꯖꯥꯝꯁꯦ ꯈꯤꯇꯪ ꯂꯨꯏ ꯍꯥꯏꯇꯥꯔꯦꯀꯣ ꯍꯥꯏꯗꯤ ꯃꯤꯌ ꯑꯐꯥꯐꯖꯦ ꯃꯌꯥꯝ ꯂꯣꯏ ꯇꯥꯟꯅꯅꯤꯅ ꯎꯝ
ꯃꯁꯤꯗꯒ ꯀꯩꯅꯣꯒꯤ ꯑ ꯑꯦꯁ ꯑꯦꯁ ꯁꯤꯗ ꯆꯪꯉꯒꯅ ꯆꯪꯉꯦ ꯅꯠꯇ꯭ꯔꯒ ꯌꯨ ꯄꯤ ꯑꯦꯁ ꯁꯤ ꯑꯦꯝ ꯄꯤ ꯑꯦꯁꯒꯤ ꯀꯣꯆꯤꯡ ꯇꯧꯗꯅ ꯁꯤ ꯂꯩꯔꯤꯕ ꯀꯥꯡꯕꯨꯁꯤꯗꯤ ꯃꯄꯥꯟ ꯂꯝꯗ ꯗꯦꯜꯂꯤꯗ ꯑꯦꯛꯖꯥꯝ ꯑꯆꯧꯕ ꯊꯥꯕꯒꯤ ꯀꯣꯆꯤꯡ ꯀꯩꯀꯥ ꯂꯣꯏꯅ ꯇꯧꯔ ꯂꯩꯔꯒ ꯃꯣꯏꯁꯦ ꯁꯦꯟ ꯊꯨꯝꯒꯤ ꯍꯥꯏꯒꯗ꯭ꯔꯥ ꯑꯗꯒꯤꯗꯤ ꯃꯣꯏꯒꯤ ꯌꯨꯝꯒꯤ ꯀꯩ ꯍꯥꯏꯒꯗ꯭ꯔꯥ ꯍꯣꯠꯇꯤ ꯍꯣꯠꯅꯅꯤꯡꯕ ꯄꯩꯁꯥ ꯂꯩꯇꯕ ꯑꯗꯨꯅ ꯏꯔꯝꯗꯝꯗ ꯂꯥꯛꯑꯒ ꯁꯨꯃꯥꯏꯅ ꯑꯦꯝ ꯌꯨꯗ ꯑꯃꯨꯛ ꯇꯧꯔꯒ ꯁꯨꯃꯥꯏꯅ ꯇꯝꯅꯩ ꯍꯥꯏꯌꯦ ꯅꯪꯗꯤ ꯅꯪ ꯇꯧꯒꯦ ꯈꯜꯂꯤꯕ꯭ꯔꯣ
ꯑꯩꯁꯨ ꯑꯗꯨꯝ ꯍꯪꯉꯛ ꯑꯝꯕꯅꯤ ꯑꯩꯁꯨ ꯀꯣꯆꯤꯡꯒꯨꯝꯕ ꯑꯃ ꯆꯠꯁꯤꯔꯅ ꯀꯔꯝꯕꯅ ꯆꯠꯄꯅ ꯐꯗꯣꯏꯅꯣ ꯃꯅꯤꯄꯨꯔꯒꯤ ꯄꯣꯠ ꯆꯤꯡ ꯁꯦꯟꯇꯔꯒꯩ ꯑꯗꯨ ꯀꯔꯝ ꯀꯟ ꯑꯐꯕ ꯂꯩ ꯅꯨꯡꯉꯥꯏꯕꯗꯨ ꯑꯗꯨ ꯍꯪꯒꯦ ꯇꯧꯔꯛ ꯑꯝꯕꯅꯤꯅꯦ
ꯎꯝ ꯑꯗꯨꯒꯤꯗꯤ ꯑꯗꯨꯝ ꯅꯪꯅ ꯆꯠꯅꯤꯡꯉꯗꯤ ꯀꯣꯆꯤꯡꯗꯣ ꯍꯥꯏꯐꯦꯠ ꯇꯥꯟꯅꯔ ꯇꯝꯃꯣ ꯇꯥꯟꯅꯔꯝꯃꯣꯗꯤ ꯆꯠꯂꯝꯗꯥꯏꯒꯤ ꯉꯁꯤ ꯚꯤꯖꯟꯗꯕꯨ ꯇꯧꯔꯁꯨ ꯚꯤꯖꯟꯗ ꯃꯤꯅꯒ ꯂꯨꯄꯥꯁꯤꯡ ꯇꯔꯥꯃꯔꯤ ꯇꯔꯥꯃꯉꯥꯒ ꯂꯧꯅꯕꯗꯣ
ꯎꯝ
ꯑꯩꯈꯣꯏꯅ ꯂꯨꯄꯥꯁꯤꯡ ꯇꯔꯥꯃꯥꯊꯣꯏ ꯇꯔꯥꯅꯤꯊꯣꯏꯇ ꯑꯣꯢꯔꯁꯨ ꯂꯨꯄꯥꯁꯤꯡ ꯑꯃꯅꯤ ꯇꯑꯣꯢꯁꯨ ꯁꯦꯞ ꯇꯧꯋꯤꯗꯅ
ꯃꯥ ꯐꯩꯌꯦ ꯂꯥꯏꯔꯤꯛꯇꯪ ꯂꯩꯅꯔꯁꯨ
ꯎꯝ ꯀꯔꯤ ꯑꯩꯈꯣꯏꯅ ꯑꯩ ꯑꯣꯖꯥꯗ ꯑꯗꯨꯝ ꯑꯩꯈꯣꯏꯅ ꯑꯣꯖ ꯍꯣꯏꯅ ꯑꯩꯗꯣꯏꯁꯦ ꯃꯁꯛ ꯈꯪꯕꯅꯦꯕ
ꯑꯥ
ꯑꯗꯨꯝ ꯍꯥꯏ ꯀꯥꯟꯗ ꯃꯣꯏ ꯑꯗꯨꯝ ꯌꯥꯕꯤꯕꯅꯦꯕ ꯅꯪꯁꯤꯕꯨ ꯍꯧꯖꯤꯛ ꯀꯔꯤ ꯗꯤꯄꯥꯔꯠꯃꯦꯟ ꯗ ꯀꯔꯤ ꯗꯤꯄꯥꯔꯠꯃꯦꯟꯗ ꯇꯝꯃꯤꯅꯣ
ꯑꯩ ꯃꯦꯠꯁꯇ ꯂꯣꯏꯒ꯭ꯔꯦ
ꯑꯣ
ꯂꯁꯜꯂꯒ ꯑꯦꯛꯖꯥꯝ ꯈꯔ ꯊꯥꯖꯤꯔꯅ ꯈꯟꯕ ꯑꯗꯨꯝ ꯁꯨꯝ ꯂꯥꯏꯁꯟꯗꯣꯏ ꯁꯔꯛꯄꯨꯗꯤꯅ ꯑꯗꯣꯝꯗ ꯌꯥꯝꯗ꯭ꯔꯦ ꯍꯧꯖꯤꯛꯇꯤ ꯑꯦꯛꯖꯥꯝꯗꯣ ꯃꯤ ꯊꯥꯕꯒꯤ ꯃꯤ ꯃꯁꯤꯡꯅꯦ ꯌꯥꯝ ꯌꯥꯝ ꯊꯥꯅꯔꯦꯅꯦ
ꯑꯁ ꯌꯥꯃꯤꯗ ꯍꯟꯗꯛꯇꯤ ꯀꯣꯏꯁꯟꯒꯤꯖꯦ ꯂꯣꯏꯅ ꯀꯣꯏꯁꯟ ꯁꯦꯠ ꯍꯥꯏꯔꯦ ꯍꯟꯗꯛꯇꯤ ꯑꯅꯧꯕ ꯂꯣꯏꯅ ꯑꯣꯟꯊꯣꯛꯈ꯭ꯔꯦꯕ
ꯑꯣ ꯑꯗꯨꯗꯤ ꯑꯃꯨꯛ ꯍꯣꯡꯗꯣꯏꯃꯤꯅꯦ ꯑꯦꯛꯖꯥꯝꯒꯤ ꯀꯣꯏꯁꯟ ꯇꯥꯏꯞꯁꯦ ꯑꯃꯨꯛ
ꯍꯣꯏꯉꯤꯅꯦ ꯍꯟꯗꯛꯀꯤ ꯃꯃꯥꯡ ꯃꯃꯥꯡꯗꯗꯤ ꯃꯣꯏꯁꯦ ꯑꯦꯁ ꯑꯦꯁ ꯁꯤꯅ ꯂꯧꯔꯝꯕꯅꯦꯕ
ꯑꯥ
ꯍꯧꯖꯤꯛꯅ ꯑꯃꯨꯛ ꯃꯣꯏꯒꯤ ꯇꯤ ꯁꯤ ꯑꯦꯁ ꯍꯥꯏꯕ꯭ꯔꯥ ꯑꯗꯨꯅ ꯑꯃꯨꯛ ꯂꯧꯏ ꯍꯥꯏꯕꯅꯦꯕ
ꯑꯣ
ꯀꯣꯏꯁꯟꯁꯦ ꯑꯥꯏꯠꯇꯤ ꯄꯥꯔꯁꯦꯟꯗꯤ ꯌꯥꯝ ꯈꯦꯠꯅꯔꯦ ꯑꯗꯨꯒꯤ ꯃꯣꯏ ꯀꯣꯏꯁꯟ ꯈꯍꯪꯖꯦ
ꯑꯣ ꯑꯣ
ꯍꯥꯏꯗꯤ ꯍꯥꯟꯅꯒꯗꯤ ꯑꯩꯈꯣꯏꯒꯤ ꯔꯤꯖꯅꯤꯡꯁꯦ ꯑꯩꯈꯣꯏꯅ ꯑꯗꯨꯝ ꯉꯛꯀꯤꯁꯨ ꯄꯥꯅꯤꯡꯗ꯭ꯔꯤ ꯀꯥꯟꯗꯗꯤ ꯂꯨꯢ ꯌꯦ ꯈꯜꯂꯝꯕ ꯋꯥꯅꯦꯕ
ꯎꯝ
ꯑꯗꯨꯒ ꯑꯩꯈꯣꯏꯅ ꯑꯦꯛꯖꯥꯝ ꯊꯥꯔꯝꯗꯥꯏꯒꯤ ꯑꯩꯈꯣꯏꯅ ꯇꯦꯁ ꯊꯥꯕ ꯂꯩꯗꯅ ꯇꯦꯛꯁꯕꯨꯛꯇꯒ ꯇꯦꯁ ꯁꯦꯔꯤꯁ ꯊꯥꯕꯗꯣ
ꯎꯝ
ꯑꯗꯨꯗꯨꯅ ꯀꯩꯅꯣ ꯇꯧꯕ ꯍꯥꯏ ꯇꯔꯦ ꯑꯩꯈꯣꯏꯅ ꯃꯃꯥꯡ ꯊꯥꯈꯤꯕ ꯄ꯭ꯔꯤꯚꯤꯌꯁ ꯏꯌꯥꯔꯒꯤ ꯄꯦꯄꯔꯅꯤꯒ ꯊꯥꯔꯨ ꯀꯥꯟꯗꯗꯤ ꯑꯃꯨꯛ ꯌꯥꯝ ꯂꯥꯏꯔꯝꯕ ꯍꯥꯏꯇꯥꯔꯦ
ꯑꯣ ꯑꯣ
ꯑꯦꯛꯖꯥꯝ ꯍꯟꯗꯛꯀꯤ ꯇꯤ ꯁꯤ ꯑꯦꯁꯇ ꯂꯧꯕꯒꯤ ꯑꯦꯛꯖꯥꯝꯁꯤꯗ ꯑꯃꯨꯛ ꯁꯤꯒꯤ ꯃꯣꯏ ꯁꯨꯃꯥꯏꯅ ꯂꯥꯛꯄ ꯌꯥꯏꯌꯦꯅ ꯑꯩꯈꯣꯏꯗ ꯗꯦꯃꯣꯒꯤ ꯀ꯭ꯂꯥꯁ ꯇꯧꯕꯗꯣ
ꯑꯗꯨꯗꯤ ꯂꯣꯏꯔꯦ ꯍꯥꯟꯅꯗꯤ ꯀꯣꯏꯁꯟ ꯀꯨꯟꯗꯨꯗ ꯏꯁꯣꯏ ꯁꯣꯏꯗꯕꯤꯗ ꯀꯣꯏꯁꯟ ꯇꯔꯥꯇꯔꯦꯠꯗꯤ ꯂꯣꯏ ꯆꯨꯝꯃꯦꯕ
ꯑꯥ
ꯍꯟꯗꯛꯀꯤ ꯇꯤ ꯁꯤ ꯑꯦꯁꯅ ꯂꯧꯈꯤꯕꯒꯤ ꯔꯤꯖꯅꯤꯡꯒꯤ ꯀꯣꯏꯁꯟꯁꯤꯗꯤ ꯀꯣꯏꯁꯟ ꯀꯨꯟꯁꯤꯗ ꯌꯥꯝꯃꯕꯗ ꯀꯣꯏꯁꯟ ꯇꯔꯥꯃꯔꯤꯅ ꯈ꯭ꯋꯥꯏꯗꯒꯤ ꯌꯥꯝ ꯆꯨꯝꯃꯦ ꯑꯩꯅ ꯍꯣꯠꯄꯗ ꯍꯥꯏꯗꯤ ꯃꯊꯛ ꯃꯈꯥ ꯑꯣꯜꯂꯦ ꯍꯥꯏꯇꯥꯢ
ꯑꯣ ꯃꯥꯥꯏ ꯃꯥꯏ ꯄꯥꯏꯅꯕ ꯑꯗꯨꯅ ꯀꯣꯏꯁꯟꯗꯣ ꯑꯣꯖꯥ ꯑꯃꯒꯤ ꯋꯥꯈꯜꯂꯣꯟ ꯋꯥꯈꯜꯂꯣꯟꯕꯨ ꯃꯥꯟꯅꯔꯝꯃꯣꯏꯕ ꯅꯠ
ꯃꯥꯅꯦ ꯃꯥꯅꯦ ꯑꯗꯨꯕꯨꯗꯤ ꯑꯝꯇ ꯃꯥꯟꯅꯕ ꯅꯠꯇꯦ
ꯎꯝ ꯑꯗꯨꯒ ꯃꯤꯁꯨ ꯌꯥꯝꯖꯠꯂꯛꯄꯁꯤꯗ ꯀꯟꯖꯤꯞ ꯀꯝꯄꯤꯇꯤꯇꯤꯞꯁꯨ ꯌꯥꯝ ꯑꯣꯏꯔꯦꯗ ꯍꯧꯖꯤꯛꯇꯤ ꯑꯥ ꯂꯥꯏꯔꯤꯛ ꯂꯥꯏꯁꯨ ꯍꯩꯕ ꯃꯤ ꯌꯥꯝ ꯌꯥ ꯌꯥꯝ ꯂꯩꯔꯝꯃꯤꯅ
ꯍꯧꯖꯤꯛ ꯃꯇꯝꯁꯤꯗ ꯂꯥꯏꯔꯤꯛ ꯍꯩ ꯗꯗꯤ ꯑꯃꯔꯣꯝꯗ ꯍꯤꯡꯕꯒꯤ ꯀꯩꯝ ꯀꯥꯟꯅꯗ꯭ꯔꯕꯅꯤꯗꯣ
ꯃꯥꯟꯅꯦ ꯄꯩꯁꯥ ꯅꯨꯡꯁꯥꯗꯣ ꯇꯥꯟꯗꯕꯁꯨ ꯌꯥꯗꯦ
ꯎꯝ
ꯌꯥꯗ꯭ꯔꯦ ꯑꯗꯩ ꯂꯤꯚꯤꯡ ꯑꯦꯛꯁꯄꯦꯟꯁꯦꯁ ꯁꯤꯁꯨ ꯌꯥꯝ ꯋꯥꯡꯈꯠꯂꯦꯕ
ꯋꯥꯡꯉꯦ ꯋꯥꯡꯉꯦ ꯌꯥꯝ ꯊꯤ ꯋꯥꯡꯉꯦ ꯌꯥꯝ ꯊꯤ ꯈꯦꯠꯅꯔꯦ ꯍꯥꯟꯅꯒꯤꯀꯣ
ꯎꯪ ꯍꯥꯟꯅ ꯈꯣꯏꯅꯒ ꯕꯣꯔꯗꯤꯡ ꯂꯩꯕꯗ ꯂꯨꯄꯥ ꯆꯥꯝꯃꯉꯥ ꯄꯤꯔꯛꯝꯕꯗ ꯑꯩꯁ ꯊꯥ ꯑꯃꯕꯣꯛꯇ ꯊꯥ ꯑꯃ ꯕꯧꯇꯤ ꯑꯗꯨꯝ ꯆꯠꯅꯕ ꯌꯥꯏꯕ ꯍꯧꯖꯤꯛꯇꯤꯗꯤ ꯂꯨꯄꯥ ꯆꯥꯝꯃꯉꯥ ꯄꯨꯡ ꯐꯥꯗ꯭ꯔꯦꯕ ꯀꯩꯅꯣꯝ ꯂꯩ ꯇꯣꯑꯣ ꯇꯝꯗ
ꯑꯦ
ꯀꯩꯅꯣꯝ ꯇꯧꯅꯤ ꯑꯗꯣ ꯊꯥꯏꯅꯉꯥꯏ ꯑꯉꯥꯡ ꯑꯣꯏꯔꯤꯀꯥꯟꯗ ꯋꯥꯛꯀꯤꯡ ꯆꯦꯟꯕꯗꯤ ꯈꯣꯡꯉꯨꯞ ꯑꯃ ꯍꯦꯛꯇ ꯇꯣꯡꯉꯒ ꯆꯦꯜꯂꯤ
ꯎꯝ
ꯍꯧꯖꯤꯛꯅ ꯑꯃꯨꯛ ꯍꯥꯏꯔꯤꯕꯨ ꯈꯣꯡꯉꯨꯞꯁꯦ ꯔꯟꯅꯤꯡ ꯁꯨꯁꯅ ꯃꯈꯟ ꯑꯃꯨꯛ ꯊꯣꯛꯂꯛꯏꯅꯦ
ꯃꯥꯟꯅꯦ
ꯑꯗꯩꯗꯤ ꯋꯥꯛꯀꯤꯡ ꯆꯠꯄꯗ ꯆꯦꯟꯕꯗ ꯂꯤꯠꯅꯕ ꯖꯦꯛꯀꯦꯠ ꯑꯃꯨꯛ ꯊꯣꯛꯅꯔꯛꯏꯅꯦꯕ ꯍꯧꯖꯤꯛꯀꯥꯟꯁꯤꯅ ꯑꯃꯨꯛ
ꯎꯝ
ꯑꯥ ꯗꯨ ꯄꯨꯔꯥ ꯑꯍꯣꯡꯕꯁꯦ ꯂꯥꯛꯑꯝꯅꯤꯅ ꯑꯍꯣꯡꯕꯁꯦ ꯑꯗꯨꯝ ꯌꯥꯎꯔ ꯆꯠꯇꯕ ꯌꯥꯗꯦꯅꯦ
ꯃꯥꯅꯦ ꯃꯥꯅꯦ ꯍꯧꯖꯤꯛꯇꯤ ꯌꯥꯝ ꯊꯤꯅ ꯑꯍꯣꯡꯕꯁꯤ ꯌꯥꯝ ꯊꯤꯅ ꯂꯩꯒ꯭ꯔꯦ
ꯍꯥꯏꯗꯤ ꯌꯥꯝꯅ ꯍꯥꯏꯗꯤ ꯆꯥꯎꯈꯠꯂꯛꯄꯒꯤ ꯍꯥꯏꯗ꯭ꯔ ꯏꯁꯥꯗ ꯁꯦꯞꯇꯤ ꯅꯦꯝꯃꯦ ꯍꯥꯏꯗꯤ ꯆꯠꯅꯕꯤꯗꯨꯗ ꯆꯠꯅꯕꯤꯖꯦ ꯑꯗꯨꯝ ꯌꯥꯎꯔꯤꯃꯤꯗꯣ
ꯃꯥꯅꯦ
ꯑꯦ ꯑꯗꯣ ꯑꯩꯖꯦ ꯀꯩꯅꯣꯝ ꯍꯪꯒꯦ ꯇꯧꯕꯅꯤꯅꯦ
ꯎꯝ
ꯇꯒꯤ ꯅꯣꯏꯗꯥꯏꯗ ꯑꯣꯏꯕ꯭ꯔ ꯒꯣ ꯒꯣꯄꯦꯁꯣꯔꯅ ꯑꯃ ꯅꯦꯂꯤꯠꯇꯒ ꯇꯝꯃꯛꯄ ꯑꯃ
ꯌꯨꯝꯅꯥꯛ ꯀꯩ ꯑꯣꯏꯒꯦ
ꯃꯣꯏꯖꯦ ꯀꯔꯤꯌꯣꯌꯣ
ꯃꯣꯠ ꯃꯣꯏꯔꯥꯡꯊꯦꯝ
ꯑ ꯃꯣꯏꯔꯥꯡꯊꯦꯝ ꯑꯣꯏꯕ ꯃꯣꯏꯔꯥꯡꯊꯦꯝ ꯒꯣꯄꯦꯁ꯭ꯋꯣꯔꯅ
ꯑꯣ ꯁꯤꯒꯣꯡꯗꯒꯤ ꯃꯣꯏꯒ ꯑꯩꯈꯣꯏꯒ ꯊꯪꯅꯕ ꯈꯨꯟ ꯑꯣꯏꯕ
ꯑꯣ ꯈꯦꯠꯅꯩ ꯃꯥꯗꯤ ꯈꯔ ꯅꯨꯄꯤꯗꯧꯅ ꯇꯧꯔꯒ
ꯀꯩꯗꯧꯔꯒꯦ ꯑꯗꯨꯕꯣ
ꯈꯪꯗꯦꯅꯦ ꯃꯣꯏꯒ ꯑꯩꯈꯣꯏꯒ ꯈꯨꯟ ꯊꯪꯅꯕꯅꯤꯅ ꯑꯩꯁꯨ ꯀꯥ ꯍꯦꯟꯅ ꯅꯛꯁꯟꯅ ꯑ ꯅꯛ ꯅꯛꯅ ꯑꯝ ꯇꯤꯟꯅꯗꯦꯕ
ꯑꯣ
ꯑꯩꯅꯒ ꯌꯨꯝꯗꯒ ꯂꯩꯇꯕꯒ ꯑꯗꯣ ꯃꯤꯒꯖꯦ ꯑꯌꯥꯝꯕꯅ ꯑꯩꯖꯨ ꯀꯩꯀꯩ ꯇꯧꯔꯤ ꯈꯣꯠꯂꯤꯖꯦ ꯈꯪ ꯈꯪꯕ ꯈꯔ ꯋꯥꯠꯂꯦ
ꯍꯝ ꯃꯥꯗꯣ ꯑꯩꯒꯗꯤ ꯄꯨꯜꯂꯛꯇꯦꯗ ꯃꯣꯏꯖꯦ ꯐꯦꯟꯁꯤꯌꯥꯔꯗ ꯇꯝꯃꯦꯅꯗꯤ ꯍꯥꯏꯀꯣ
ꯎꯝ
ꯃꯣꯏꯒ
ꯑꯩꯅ ꯑꯁꯥꯝꯗ ꯀꯩꯅꯣꯗ ꯑꯪ ꯑꯁꯥꯝꯒꯤ ꯖꯣꯔꯥꯗ ꯂꯩꯕꯗꯨꯗ ꯎꯝ
ꯎꯝ
ꯑꯁꯥꯝ ꯔꯥꯏꯐꯜꯒꯤ ꯀꯩꯅꯣ ꯆꯠꯄ ꯍꯥꯏꯇꯔꯦ ꯃꯣꯏꯒꯤ ꯑꯥꯔꯑꯣ ꯔꯦꯗꯤꯑꯣ ꯑꯣꯄꯣꯂꯦꯇꯔꯒꯤ ꯑꯦꯛꯖꯥꯝ ꯊꯥ ꯆꯠꯄꯅꯦꯕ ꯑꯩꯗꯣ ꯑꯗꯨ ꯃꯥꯁꯨ ꯊꯥ ꯂꯥꯛꯄ ꯑꯗꯨꯗ ꯑ ꯁꯨꯝ ꯑꯗꯨꯗ ꯊꯦꯡꯅꯕꯗꯩꯒꯤ ꯄꯨꯟꯕꯅꯦ ꯍꯧꯖꯤꯛꯄꯨꯗꯤ ꯄꯨꯟ ꯄꯨꯟꯗ꯭ꯔꯦ ꯄꯨꯟꯗ꯭ꯔꯦꯗꯤ ꯑꯩꯒꯤ ꯐꯣꯟ ꯑꯃ ꯂꯩꯔꯝꯕ ꯑꯗꯨ ꯂꯣꯏ ꯃꯥꯡꯈꯤꯕꯗꯒꯤ
ꯎꯝ ꯑꯗꯣ ꯅꯣꯏ ꯑꯗꯣ ꯑꯦꯛꯖꯥꯝꯗꯤ ꯀꯔꯤ ꯅꯪ ꯃꯁꯇꯔꯗꯤ ꯂꯣꯏꯔꯕ ꯅꯠꯇ꯭ꯔꯣ
ꯑ ꯑꯇꯣꯞꯄꯗ ꯂꯣꯏꯁꯤꯟꯒ꯭ꯔꯦ
ꯑꯣ ꯀꯔꯤ ꯁꯕꯖꯦꯛꯇ
ꯑꯩꯗꯤ ꯕꯣꯠꯅꯤꯗ ꯑꯗꯨꯝ ꯇꯧꯋꯦ ꯑꯗꯣ ꯑꯩꯈꯣꯏꯁꯤꯗꯗꯤ ꯇꯧꯗ꯭ꯔꯦ ꯄꯩꯁꯥ ꯄꯤꯊꯣꯛꯑ ꯑꯗꯨꯝ ꯀꯩꯅꯣ ꯇꯧꯒꯦ ꯇꯧꯍꯟꯒ꯭ꯔꯦ
ꯅꯨꯡꯗꯤ ꯇꯧꯗ꯭ꯔꯦ ꯑꯗꯨꯗꯤ
ꯑꯁ ꯇꯧꯔꯣꯏ ꯇꯜꯂꯤ ꯃꯇꯝ ꯃꯥꯡꯉꯦ ꯀꯩꯀꯥ ꯑꯩꯉꯣꯟꯗ ꯑꯗꯨ ꯆꯥꯟꯅꯗꯦ ꯀꯥꯍꯦꯟꯅ
ꯑꯝ ꯎꯝ
ꯑꯃꯔꯣꯝꯗ ꯑꯩꯈꯣꯏꯅ ꯑꯃꯨꯛ ꯂꯥꯏꯟ ꯑꯃꯔꯣꯝꯗ ꯆꯠꯂꯨꯔꯦꯕ ꯃꯇꯝ ꯈꯔ ꯎꯝ ꯃꯇꯝ ꯑꯗꯨꯗ ꯆꯠꯂꯨꯕꯗꯨꯅ ꯑꯩꯈꯣꯏꯗ ꯄꯪꯍꯧꯕ ꯍꯥꯏꯒꯗ꯭ꯔꯥ ꯑꯦꯛꯁꯄꯔꯤꯌꯦꯟꯁ ꯂꯩꯕ ꯑꯍꯟꯒꯩꯅ ꯃꯕꯨꯛ ꯐꯠꯇꯕꯒꯤ ꯍꯥꯏꯒꯗ꯭ꯔꯥ ꯃꯣꯏꯅ ꯃꯣꯏ ꯃꯣꯏꯒꯤ ꯃꯤꯗ ꯈꯛꯇ ꯈꯟꯖꯤꯟꯈꯤꯕ ꯍꯥꯏ ꯇꯥꯔꯦ ꯑꯩꯈꯣꯏꯅ ꯁꯣꯝ ꯅꯥꯀꯟꯗ ꯑ ꯑꯩꯈꯣꯏ ꯃꯥꯍꯣꯏ ꯑꯩꯈꯣꯏ ꯕꯥꯍꯣꯏꯗꯁꯨ ꯀꯥ ꯍꯦꯟꯅ ꯋꯥꯗꯣ ꯍꯥꯏꯍꯧꯗꯕ
ꯏꯗꯤ ꯃꯣꯏꯅ ꯃꯅꯨꯡꯗ ꯂꯣꯏꯅ ꯁꯥꯟꯅ ꯂꯩꯔꯝꯕ ꯍꯥꯏꯇꯥꯔꯦ ꯍꯩ ꯅꯪꯗꯤ ꯍꯧꯖꯤꯛꯀꯥꯟꯁꯤꯕꯨ ꯀꯩꯀꯩ ꯇꯧꯒꯦꯅ ꯈꯜꯂꯤꯒꯦ
ꯑꯩꯁꯦ ꯍꯧꯖꯤꯛ ꯑꯗꯨꯝ ꯅꯦꯠꯀꯤ ꯈꯔ ꯈꯔ ꯊꯥꯔꯤꯌꯦ ꯅꯦꯠꯀꯤ ꯑꯩꯈꯣꯏꯗꯤ ꯁꯤ ꯑꯦꯁ ꯑꯥꯔ ꯅ ꯂꯧꯕꯒꯤ ꯍꯟꯗꯛ ꯑꯩꯈꯣꯏ ꯖꯨꯂꯥꯏ ꯇꯥꯕꯅꯦ ꯑꯦꯛꯖꯥꯝ
ꯑꯣ
ꯌꯨꯖꯤꯁꯤꯒꯤꯗꯤ ꯍꯧꯒ꯭ꯔꯕ ꯀꯩꯅꯣꯝ ꯇꯧꯕꯅꯤ ꯑꯗꯨꯝ
ꯅꯦꯠ ꯊꯥꯕꯩ ꯈꯣꯠꯄꯩꯁꯦ ꯀꯣꯆꯤꯡ ꯀꯩꯀꯥꯗꯤ ꯆꯠꯅꯕ꯭ꯔꯥ ꯅꯠꯇ꯭ꯔꯒ ꯏꯁꯥꯅ ꯑꯗꯨꯝ ꯄꯥꯕ꯭ꯔꯣ ꯅꯣꯏꯗꯤ
ꯑꯩꯁꯦ ꯑꯣꯟꯂꯥꯏꯟꯗꯒꯤ ꯚꯤꯗꯤꯑꯣ ꯊꯥꯒꯠꯄꯗꯣ ꯑꯗꯨ ꯑꯣꯏꯅ ꯌꯦꯡꯉꯤ ꯀꯣꯆꯤꯡꯗ ꯑꯩ ꯆꯞ ꯆꯥꯕꯤ ꯆꯠꯇ꯭ꯔꯤꯕ
ꯑꯥ
ꯑꯗꯨꯗꯨꯒ ꯑꯣꯟꯂꯥꯏꯟꯒꯤ ꯄ꯭ꯔꯤꯚꯤꯁꯤꯌꯔ ꯀꯣꯏꯁꯟ ꯈꯔ ꯅꯩꯅꯕ ꯌꯥꯝꯅ ꯍꯪꯒꯟꯕ ꯖꯒꯥ ꯑꯗꯨꯃꯥꯏꯅ ꯇꯧꯔ ꯈꯔ ꯈꯔ ꯑ ꯑꯃꯥꯏ ꯇꯧꯔꯒ ꯌꯦꯡꯉꯒ ꯆꯠꯂꯦ ꯑꯗꯣ ꯗꯥꯏꯔꯦꯛ ꯑꯣꯏꯅ ꯑꯦꯛꯖꯥꯝ ꯗꯤ ꯊꯥ ꯕꯒꯤ ꯀꯣꯆꯤꯡꯗꯤ ꯆꯠꯇ꯭ꯔꯤꯌꯦ ꯑꯩꯁꯦ
ꯑꯣ
ꯎꯝ ꯌꯦꯡ ꯇꯜꯂꯣ ꯅꯦꯠ ꯅꯦꯠꯇ ꯅꯦꯠꯇꯣ ꯃꯇꯝ ꯈꯔ ꯌꯦꯡꯒꯦ ꯇꯧꯕꯅꯦ ꯑꯩꯗꯤ
ꯎꯝ ꯀꯥꯏꯗꯦꯗ ꯑꯟꯗꯨꯝꯕ ꯍꯥꯏꯗꯤ ꯏꯍꯩꯑꯁꯦ ꯇꯝꯁꯤꯜꯍꯧꯕꯗ ꯀꯩꯝꯇ ꯑꯃꯥꯡꯄ ꯅꯠꯇꯦ ꯑꯩꯈꯣꯏ ꯑꯩꯅ ꯗ ꯑꯗꯨ ꯊꯥꯅꯕ ꯍꯣꯠꯅꯕꯗ ꯄꯥꯗꯣꯔꯤ ꯂꯥꯏꯔꯤꯛꯇꯣ ꯀꯩꯁꯨ ꯑꯩꯉꯣꯟꯗ ꯂꯣꯏꯅ ꯒ꯭ꯌꯥꯟ ꯂꯩꯍꯧꯗꯣꯏꯅꯦ ꯅꯠꯇ꯭ꯔ
ꯑꯗꯨꯅꯦ ꯗꯨꯃꯥꯏ ꯇꯧ ꯌꯦꯡꯒꯦꯅ ꯇꯧꯕꯅꯦ ꯑꯣ ꯅꯪꯖꯨ ꯄꯣꯊꯥꯖꯔꯣ
ꯍꯣꯏ ꯍꯣꯏ ꯎꯝ ꯇꯧꯔꯣ ꯇꯧꯔꯣ ꯎꯝ ꯊꯝꯃꯣ ꯊꯝꯃꯣ ꯎꯝ